ꯍꯜꯂꯣ ꯇꯥꯕ ꯅꯨꯡꯉꯥꯏ ꯅꯨꯡꯉꯥꯏꯔꯤꯕꯣ ꯏꯆꯦ ꯆꯥꯎꯕꯤ
ꯔꯦꯗ ꯅꯨꯉꯥꯏꯔꯤ
ꯅꯨꯡꯉꯥꯏ ꯀꯩ ꯌꯥꯝ ꯍꯔꯥꯎꯔꯤꯗꯨꯕ ꯌꯥꯝ ꯅꯣꯛꯔꯤꯗꯨꯕꯣ ꯀꯃꯥꯏꯅ ꯇꯧꯕꯅꯣ
ꯏꯆꯦ ꯆꯧꯕꯤ ꯀ
ꯑꯩ ꯈꯣꯟꯖꯦꯜ ꯀꯨꯏꯅ ꯇꯥꯗꯕꯒꯤ ꯉꯁꯤ ꯈꯛꯇꯪ ꯑꯃꯨꯛ ꯇꯥꯕꯒꯤ ꯍꯔꯥꯎꯕꯒꯤ ꯐꯣꯡꯗꯣꯛꯄ ꯑꯣꯏꯅ ꯅꯣꯛꯄ ꯃꯥꯜꯂꯦ ꯅꯪꯒꯤꯗ
ꯎꯝ ꯏꯀꯥꯏꯗꯕ
ꯏꯀꯥꯏꯗꯅ ꯀꯃꯥꯏ ꯏꯀꯥꯏꯗꯨ ꯅꯣ ꯏꯆꯦ ꯆꯧꯕꯤꯗꯕꯣ
ꯑꯩ ꯑꯗꯨꯃꯥꯏꯅ ꯍꯥꯏꯒꯅꯨꯍꯦ ꯅꯪꯁꯨ ꯏꯆꯦ ꯆꯧꯕꯤ ꯀꯥꯏ
ꯆꯥꯎꯔꯤ ꯗꯨꯗꯤ ꯅꯪꯗꯤ ꯅꯣꯏ ꯆꯥꯎꯗꯦꯍꯦ ꯅꯣꯏ ꯕꯥꯗꯒꯤ ꯍꯦꯜꯂꯤꯗꯨꯗꯤ ꯅꯪ
ꯑꯝ ꯆꯥꯎꯗꯦ
ꯅꯪꯒꯤ ꯋꯥꯔꯤꯗ ꯀꯩꯕ ꯅꯣꯏ ꯅꯣꯏ ꯅꯣꯏ ꯏꯆꯦꯁꯤꯡꯅ ꯇꯦꯕꯜꯗ ꯆꯥꯕ ꯑꯗꯨꯒ ꯅꯣꯏ ꯕꯕꯥꯒꯅ ꯅꯪꯒ ꯃꯈꯥꯗ ꯐꯛ ꯊꯥꯔꯒ ꯆꯥꯛ ꯆꯥꯕꯀꯣ
ꯑꯥ
ꯑꯁ ꯌꯥꯝꯅ ꯅꯩꯌ ꯅꯣꯢ ꯅꯣꯏ ꯕꯥꯒꯤ ꯃꯇꯧ ꯇꯝꯃꯤꯅꯦ ꯅꯪ ꯑꯗꯨꯗꯤ
ꯍꯣꯏ
ꯌꯥꯝ ꯅꯩꯕ ꯃꯤꯅꯦ ꯑꯗꯨꯒꯤꯅꯦ ꯑꯩ ꯑꯗꯨꯗꯅꯦ ꯏꯆꯦ ꯆꯥꯎꯕꯤ ꯏꯆꯦꯆꯧꯕꯤꯅ ꯀꯧꯋꯤꯗꯣ
ꯎꯝ ꯑꯍꯣ ꯀꯣ
ꯇꯧꯒꯗꯝꯅꯦ
ꯀꯩꯁꯨ ꯀꯥꯏꯗꯦ
ꯑꯗꯣ ꯏꯆꯦ ꯆꯧꯕꯤꯕꯨ ꯀꯩ ꯏꯟꯁꯥꯡ ꯆꯥꯕꯤꯔꯒꯦ ꯉꯁꯤ
ꯑꯩꯗꯣ ꯃꯤꯒꯤ ꯊꯣꯡꯕ ꯆꯥꯏꯑꯦ
ꯃꯦꯒꯤ ꯊꯣꯡꯉꯒꯕꯨ ꯀꯃꯥꯏꯅ ꯆꯥꯟꯅꯔꯤꯒꯦ ꯀꯥꯏ ꯑꯗꯣ ꯍꯛꯆꯥꯡ ꯀꯩ ꯀꯩꯁꯨ ꯀꯥꯟꯅꯔꯣꯏꯅꯦꯍꯦ
ꯑꯣ ꯍꯧꯖꯤꯛ ꯆꯥꯔꯅꯤ ꯑꯃꯨꯛꯀ
ꯍꯛꯆꯥꯡꯗ ꯀꯥꯟꯅꯕ ꯂꯩꯔꯣꯏ ꯑꯗ ꯆꯥꯛ ꯍꯛꯆꯥꯡꯗ ꯀꯥꯟꯅꯒꯗꯕꯗꯤ ꯆꯥꯛꯅꯦ ꯌꯦꯟꯖꯥꯡꯗꯣ ꯐꯖꯅ ꯊꯣꯡꯉꯣ ꯆꯥꯛ ꯐꯖꯅ ꯆꯥꯔꯣ
ꯑꯩꯗꯣ ꯇꯟꯕ ꯉꯁꯤꯗꯣ ꯑꯗꯨꯒꯤ ꯐꯖꯅ ꯆꯗꯔꯦ
ꯍꯥꯟꯅꯁꯨ ꯁꯨꯃꯥꯏꯅ ꯑꯗꯨꯝ ꯆꯥꯕꯒꯨꯝ ꯇꯧꯋꯤꯗꯥ
ꯍꯣꯏ ꯃꯔꯛ ꯃꯔꯛ ꯇ ꯈꯛꯇꯅꯤꯗ ꯅꯨꯡꯇꯤꯒꯤ ꯆꯥꯕꯗꯤ ꯅꯇꯦꯗ
ꯃꯤꯁ
ꯊꯣꯡꯕ ꯇꯜꯂꯦꯕꯣ
ꯑꯩ ꯑꯩꯗꯤ ꯃꯔꯛ ꯃꯔꯛꯇ ꯑꯣꯏꯔꯒꯁꯨ ꯃꯤꯃꯤꯒꯁꯦ ꯄꯨꯛ ꯊꯟꯕ ꯉꯝꯗꯦꯅꯦ ꯑꯩꯒꯤꯗꯤ ꯆꯥꯛ ꯂꯥꯝꯕ ꯀꯥꯟꯗ ꯃꯤꯗꯤ ꯑꯆꯥ ꯄꯣꯠꯒꯨꯝꯕ ꯆꯥꯔꯒ ꯄꯨꯛ ꯊꯟꯍꯜꯂꯦꯗꯅ ꯑꯩꯗꯤ ꯆꯥꯛ ꯂꯥꯝꯃꯗꯤ ꯑꯆꯥ ꯑꯄꯣꯠꯀꯁ ꯀꯟꯕ ꯉꯝꯃꯣꯏ ꯆꯥꯛ ꯆꯪꯗ꯭ꯔꯤꯐꯥꯎ
ꯑꯝ ꯅꯨꯡꯉꯥꯏꯕꯗ
ꯅꯣꯏꯗꯤ ꯅꯣꯏꯗꯤ ꯅꯣꯏꯗꯒꯤ ꯀꯪꯉꯦꯅꯦꯅ
ꯀꯃꯄ
ꯇꯪꯉꯦ ꯇꯪꯉꯦꯅ
ꯑꯃꯨꯛꯀꯁꯨ ꯇꯟꯅꯤꯡꯕ ꯁꯥꯏꯌꯦ
ꯀꯪꯉꯤꯅꯦ ꯑꯗ ꯅꯣꯏ ꯀꯩꯅꯣꯗꯤ ꯂꯣꯏ ꯀꯪꯉꯦ ꯀꯪꯉꯦ
ꯍ
ꯅꯣꯏ ꯀꯩꯅꯣꯒꯤꯗꯤ ꯑꯦꯛꯖꯥꯝꯗꯨꯕꯨ ꯀꯃꯥꯏꯅ ꯇꯧꯔꯒꯦ ꯂꯣꯏꯔꯕꯣ
ꯑꯦꯛꯖꯥꯝ ꯊꯥꯗ꯭ꯔꯤꯗ ꯍꯧꯖꯤꯛ ꯑꯃꯨꯛꯀ ꯊꯥ ꯁꯤꯦꯃꯤꯁꯇꯔ ꯑꯅꯧꯕ ꯀꯥꯗꯣꯏꯅꯦ
ꯑ
ꯇꯈꯤꯔꯣꯏ
ꯁꯤꯃꯤꯁꯇꯔ ꯍꯧꯖꯤꯛ ꯀꯥꯗꯣꯏꯁꯦ ꯐꯤꯐ ꯑꯣꯏꯗꯣꯏꯕꯀꯣ ꯃꯕꯉꯥ ꯁꯨꯕꯁꯤꯡꯁ ꯑ ꯑ ꯎꯝ ꯎꯝ ꯌꯥꯝꯃꯤ ꯏꯆꯦ ꯑꯆꯧꯕꯤ ꯑꯣꯏꯕꯅꯤꯅ ꯑꯗꯨꯕꯨꯗꯤ ꯌꯥꯝꯕ ꯇꯥꯕꯅꯤꯅꯦ
ꯊ ꯀꯏ
ꯅꯠꯇ꯭ꯔꯥ
ꯃꯥꯅꯦ ꯃꯥꯅꯦ
ꯀꯩꯅꯣ ꯅꯪ ꯅꯁꯥ ꯅꯁꯥ ꯅꯨꯡꯉꯥꯏꯇꯕ꯭ꯔꯕ ꯅꯪ
ꯈꯪꯗꯉꯩꯗ ꯍꯧꯖꯤꯛꯀꯥꯟꯁꯦ ꯊꯕꯛ ꯑꯝꯇ ꯇꯧꯕ ꯉꯝꯗꯅꯕ
ꯀꯅ ꯑꯗ ꯋꯥꯈꯜ ꯋꯥꯈꯜ ꯂꯩꯅꯥꯒꯨꯝꯕ ꯇ ꯅꯥꯕ꯭ꯔꯕ ꯅꯨꯄꯥꯒ ꯅꯣꯏ ꯅꯨꯄꯤꯒꯤ ꯍꯧꯅꯕꯤ ꯅꯨꯄꯥ ꯀꯥꯏꯔꯀꯥꯟꯗ ꯇꯧꯕꯗꯣ ꯑꯗꯨꯃꯥꯏꯅꯒ ꯇꯧꯕ꯭ꯔꯒ
ꯄꯥ ꯐꯥꯎ ꯀꯣꯏꯅ ꯀꯔ ꯀ ꯀ
ꯏꯆꯦꯆꯧꯕꯤꯕꯨ ꯀꯥꯏꯗ ꯅꯨꯄꯥ ꯀꯣꯏꯔꯤꯦ ꯍꯥꯏꯅꯤꯅ ꯆꯤꯟꯊꯤꯈꯤꯕꯅꯣ
ꯀꯣꯏꯗꯦ ꯀꯣꯏꯗꯦ ꯀꯣꯏꯗꯦ ꯋꯥ ꯐꯪꯗ꯭ꯔꯦ
ꯌꯥꯔꯦ ꯌꯥꯔꯦ ꯈꯔ ꯃꯥꯜꯂꯤꯉꯩꯁꯤꯗ ꯇꯣꯛꯍꯧꯔꯣ ꯍ ꯍ ꯍ ꯍ
ꯐꯪꯗ꯭ꯔꯦ ꯍꯥꯏꯔꯒ
ꯑ ꯅꯣꯀꯦ ꯅꯣꯀꯦ
ꯑꯣ ꯀꯩꯅꯣ ꯑꯩꯕꯨꯗꯤ ꯀꯅꯥꯁꯨ ꯀꯣꯏꯕꯤꯅꯤꯡꯕ ꯌꯥꯎꯗ꯭ꯔꯦ ꯀꯞꯄꯦ ꯑꯩ ꯀꯄ ꯄꯦ
ꯏꯁꯁ ꯃꯤ ꯆꯨꯝ ꯆꯨꯝꯕꯖꯥꯠꯅꯤꯀꯣ ꯃꯤ ꯐꯥꯒꯤ ꯐꯩꯗꯤ ꯐꯒꯤꯔꯅ ꯈꯟꯕ ꯂꯩꯁꯥꯕꯤꯁꯤꯡꯁꯦ
ꯎꯝ
ꯅꯨꯄꯥꯅ ꯅꯨꯡꯁꯤꯌꯦ ꯑꯗꯨꯅꯦ ꯈꯣꯠꯂꯦ ꯍꯥꯏꯗ꯭ꯔꯗꯤ ꯀꯞꯄꯦ ꯍꯥꯏꯗꯣ ꯆꯨꯝꯕ꯭ꯔꯥ
ꯑꯩꯁꯨ ꯀꯄꯦ
ꯅꯨꯄꯥꯅ ꯅꯨꯄꯥꯅ ꯂꯛꯅꯗ꯭ꯔꯗꯤ ꯀꯥꯞꯅꯩ ꯍꯥꯏꯅꯦ
ꯍꯣꯏ ꯑꯁꯨ ꯀꯞ
ꯅꯪꯁꯨ ꯀꯞꯄꯤꯔ ꯑꯣ ꯅꯪ ꯅꯪ ꯀꯞꯇꯅꯕ ꯑꯩ ꯅꯪꯉꯣꯟꯗ ꯂꯛꯅꯕ ꯇꯥꯔꯦ
ꯎꯝ ꯅꯪ ꯅꯪꯗꯤ
ꯑꯩ ꯄꯥꯝꯗꯦ ꯍꯥꯏꯔꯣ ꯅꯪꯒꯤꯁꯦ ꯀꯩꯒꯤꯦ
ꯅꯪꯗꯤ ꯄꯥꯝꯗꯦ
ꯑꯩꯗꯤꯀꯣ ꯅꯣꯏ ꯄꯥꯝꯗ꯭ꯔꯁꯨ ꯑꯩꯗꯤ ꯍꯌꯦꯡ ꯋꯥꯏ ꯚꯦꯟꯗꯣ ꯋꯥꯏꯔꯒ ꯐꯥꯒꯗꯣꯏꯅꯦ ꯑꯗꯨꯗ ꯅꯪꯅ ꯄꯥꯝꯗ꯭ꯔꯒꯁꯨ ꯅꯣꯏ ꯃꯃꯥ ꯕꯕꯥꯅ ꯋꯥꯔꯤ ꯂꯣꯏꯁꯤꯜꯂꯅꯤ ꯑꯗꯨꯗ ꯅꯪ ꯑꯩꯉꯣꯟꯗ ꯊꯥ ꯃꯔꯤ ꯃꯉꯥ ꯂꯩꯔꯗꯤ ꯅꯪ ꯇꯞꯅ ꯇꯞꯅ ꯅꯨꯡꯁꯤꯔꯛꯀꯅꯤ ꯑ ꯅꯠꯇ꯭ꯔ
ꯎꯝ ꯅꯨꯡꯁꯤꯔꫭꯏ ꯀꯩꯁꯨ
ꯍ ꯅꯨꯡꯁꯤꯔꯣꯏ ꯉꯝꯃꯣꯏ ꯉꯝꯃꯣꯏ ꯅꯪ ꯑꯗꯨꯃꯥꯏꯅ ꯇꯧꯕ ꯉꯥꯛꯇꯅꯦ ꯑꯩꯁꯨ ꯁꯨꯃꯥꯏꯅ ꯇꯧꯕ ꯇꯥꯔꯦ ꯍꯌꯦꯡꯋꯥꯏ
ꯍ ꯍꯣ ꯗꫭ
ꯑꯥ ꯅꯨꯞ ꯅꯨꯄꯥ ꯅꯨꯄꯥꯕꯨ ꯀꯩꯁꯨ ꯀꯥꯟꯅꯗꯕꯗ ꯅꯪ ꯃꯇꯝ ꯃꯥꯡꯍꯟꯅꯕ ꯇꯧꯒꯅꯨ
ꯎꯝ
ꯍꯌꯦꯡꯋꯥꯏ ꯃꯇꯝ ꯂꯥꯛꯑꯀꯥꯟꯗ ꯑꯩ ꯅꯪꯕꯨ ꯂꯧꯔꯒꯦ ꯒꯥꯏꯅ ꯂꯥꯛꯄ ꯃꯤ ꯂꯩꯕꯅꯦꯕ ꯑꯗꯨ ꯑꯗꯨ ꯃꯇꯝꯗꯣ ꯉꯥꯏꯌꯣ
ꯎꯝꯔ
ꯀꯩꯅꯣꯌꯨꯝ ꯄꯥꯅꯤꯡꯉꯕꯣ ꯍꯥꯏꯁꯦ
ꯅꯠꯇꯦꯗ ꯑꯗꯨꯒꯨꯝꯕꯗꯤꯀꯣ ꯐꯠꯇꯦꯕ ꯑꯗꯨꯃꯥꯏꯅ ꯇꯧꯕꯗꯤ ꯐꯠꯇꯦꯕ
ꯑꯗꯨꯗꯤ ꯅꯪꯒꯤ ꯃꯌꯣꯅꯪꯒꯤꯁꯦ ꯌꯥꯝ ꯅꯨꯡꯁꯤꯅꯔꯒ ꯀꯩꯅꯣ ꯍꯥꯟꯅ ꯇꯧꯕ ꯇꯥꯔꯦꯅꯦ ꯑꯗꯨꯗꯤ
ꯅꯨꯡꯁꯤ ꯅꯨꯡꯁꯤꯅꯔꯒ ꯂꯧꯒꯗꯨꯕꯅꯤ ꯀꯩꯅꫭ
ꯅꯪꯒꯤꯁꯦ ꯂꯥꯞ ꯃꯦꯔꯤꯖ ꯍꯥꯏꯗꯣ ꯑꯣꯏꯔꯝꯅꯦ
ꯍꯣꯏ
ꯑꯦ ꯐꯠꯇꯕꯅ ꯐꯠꯇꯕꯅꯦ ꯑꯗꯨꯅꯦ ꯅꯪ ꯏꯃꯥ ꯕꯕꯥꯅ ꯑꯄꯥꯝꯕꯗꯣ ꯑꯄꯥꯝꯕꯗꯨꯗ ꯅꯪꯅ ꯆꯠꯄꯗꯨꯅ ꯃꯣꯏꯅ ꯍꯔꯥꯎꯕꯁꯨ ꯑꯣꯏꯔꯅꯤ
ꯑꯦ ꯑꯗꯨꯗꯤ ꯀꯔꯤ ꯍꯥꯏꯔꯤꯕ ꯃꯣꯒ ꯂꯩ ꯃꯤꯟꯅ ꯅꯤꯡ ꯉꯥꯏꯁꯨ ꯅꯠꯇꯅ ꯑꯩꯗꯤ
ꯍꯧꯔꯦ ꯀꯥꯟ ꯍꯧ ꯍꯧꯖꯤꯛꯅ ꯅꯪ ꯀꯨꯔꯂꯣꯏ
ꯌꯥꯝ ꯈꯪꯕꯔꯕ ꯅꯪ ꯅꯪ ꯑꯩꯈꯣꯏꯅꯤ
ꯍꯌꯦꯡꯋꯥꯏ ꯅꯪ ꯁꯨꯃꯥꯏꯅ ꯅꯣꯏ ꯕꯕꯥ ꯃꯃꯥꯅ ꯑꯁꯨꯃꯥꯏꯅ ꯍꯥꯏꯔꯒꯗꯤ ꯅꯪ ꯑꯗꯨꯃꯥꯏꯅ ꯈꯣꯝꯕ ꯇꯥꯔꯦꯅꯦ
ꯎꯝ ꯅꯣꯏꯒ ꯂꯩꯃꯤꯟꯅꯒꯗꯕꯁꯨ ꯅꯠꯇꯦ ꯅꯣꯏꯁꯨ ꯌꯥꯅꯗ꯭ꯔꯒ ꯂꯧꯔꯤꯅꯤ ꯑꯗꯨꯅ ꯈꯪꯉꯦ ꯍꯥꯏꯒꯅꯤ ꯑꯩꯗꯤ
ꯑꯁ ꯌꯥꯝ ꯃꯤꯗꯤ ꯌꯥꯝ ꯁꯤꯒꯔꯕ ꯃꯇꯝꯒ ꯌꯧꯂꯛꯑꯕꯅꯤꯅ ꯇꯧꯔꯣ ꯇꯧꯔꯣ ꯌꯥꯝ ꯐꯕ ꯑꯥꯏꯗꯤꯌꯥꯅꯤ ꯅꯪꯒꯤꯗꯣ
ꯎꯝ
ꯃꯥꯅꯦ ꯇꯧꯗꯔꯗꯤ ꯌꯥꯝ ꯂꯣꯕ
ꯀꯔꯤ
ꯃꯥꯅ ꯇꯧꯗ꯭ꯔꯗꯤ ꯃꯣꯏꯅ ꯍꯥꯏꯕ ꯈꯠꯇ ꯏꯜꯂꯣ ꯍꯥꯏꯕ꯭ꯔꯣ ꯃꯣꯏꯅ ꯑꯄꯥꯝꯕꯗꯣ ꯑꯗꯨꯝ ꯇꯧꯔꯒ ꯂꯩꯌꯦ ꯑꯗꯨ ꯈꯛꯇꯗꯤ ꯅꯠꯇ꯭ꯔꯣ ꯀꯅꯥꯅ ꯍꯧꯖꯤꯛ ꯃꯇꯝꯗꯕꯨ ꯃꯣꯏꯅ ꯄꯥꯝꯕ ꯃꯤ ꯈꯜꯂꯒ ꯂꯨꯍꯣꯡꯉꯒ ꯑꯃꯨꯛꯀ ꯃꯣꯅꯊꯤꯅ ꯇꯧꯕꯤꯔꯗꯤ ꯑꯗꯨꯗ ꯑꯃꯨꯛꯀ ꯑꯩ ꯌꯨꯝꯗ ꯆꯠꯄꯁꯨ ꯌꯥꯔꯔꯣꯏ ꯌꯨꯝ ꯑꯃꯨꯛꯀ ꯆꯠꯂꯗꯤ ꯃꯧꯍꯜꯂꯛꯄꯤ ꯍꯥꯏꯔꯅꯤ ꯅꯠꯇ꯭ꯔꯣ
ꯎꯝ ꯃꯥꯅꯦꯃꯦ ꯏꯆꯦ ꯆꯧꯕꯤꯅ ꯍꯥꯏꯗꯣ ꯂꯣꯏ
ꯎꯝ ꯈꯔ ꯈꯔ ꯃꯨꯟꯅ ꯇꯥꯎꯑꯣ ꯅꯣꯏ ꯑꯦ ꯍꯌꯦꯡ ꯋꯥꯏꯈꯣ ꯑꯩꯕꯨ ꯑꯃꯨꯛꯀ ꯐꯠꯇꯅ ꯎꯒꯅꯤꯕ ꯍꯧꯖꯤꯛꯄꯨꯗꯤ ꯐꯠꯇꯅ ꯎꯔꯝꯅꯦꯕꯀꯣ ꯑꯗꯣ ꯅꯨꯡꯉꯥꯏ ꯔꯤꯒ꯭ꯔꯦꯠ ꯆꯥꯒꯅꯤꯕ ꯅꯤꯡꯍꯟꯒꯅꯤ
ꯑꯦ ꯏꯆꯦ ꯏꯆꯦ ꯆꯥꯎꯧꯕꯤꯅ ꯍꯥꯏꯗꯣ ꯂꯣꯏ ꯆꯨꯝꯃꯦ
ꯎꯝ
ꯑꯩ ꯑꯗꯨꯗꯤ ꯑꯩ ꯑꯗꯨꯒꯨꯝꯕꯗꯤ ꯇꯧꯔꯛꯏꯦ ꯑꯩꯗꯤꯀꯣ ꯍꯥꯏꯅꯗꯕꯤꯗ ꯍꯥꯏꯗꯤ ꯅꯨꯡꯁꯤꯅꯗꯕꯤꯗ ꯑꯩꯗꯤ ꯈꯨꯗꯛꯇ ꯑꯄꯥꯝꯕ ꯃꯤꯗꯣ ꯎꯔꯒꯗꯤ ꯑꯩꯗꯤ ꯐꯥꯅꯤ ꯍꯥꯏꯅꯤ
ꯅꯪꯒꯤꯗꯨꯗꯤ ꯅꯨꯄꯤ ꯐꯪꯗꯕꯒꯤ ꯂꯥꯁ ꯑꯣꯞꯁꯟ
ꯍꯣꯏ ꯑꯗꯨꯏꯅꯦ ꯑꯗꯨꯅꯦ ꯏꯆꯦꯆꯧꯕꯤꯅ ꯍꯥꯏꯔꯒ ꯆꯨꯝꯃꯦ
ꯎꯝ
ꯀꯅꯥꯅ ꯈꯪꯅꯤ ꯏꯆꯦꯆꯧꯕꯤ ꯑꯩꯒꯤ ꯑꯣꯏꯔꯝꯒꯗ꯭ꯔꯅ ꯑ ꯋꯥꯔꯤꯗꯣ
ꯑꯗꯨꯅꯦ ꯑꯩꯗꯤ ꯄꯨꯟꯁꯤꯁꯦ ꯇꯝꯕ ꯉꯝꯗꯦꯕ ꯅꯠꯇ꯭ꯔꯥ ꯁꯨꯃꯥꯏꯅ ꯑꯣꯏꯔꯝꯕꯁꯨ ꯌꯥꯏ ꯑꯣꯏꯔꯝꯗ꯭ꯔꯕꯁꯨ ꯌꯥꯏꯀꯣ ꯍꯌꯦꯡ ꯅꯪ ꯆꯦꯟꯈ꯭ꯔꯁꯨ ꯌꯥꯏꯀꯣ ꯃꯊꯪ ꯍꯞꯇꯥ ꯑꯣꯏꯔꯁꯨ ꯌꯥꯏꯀꯣ
ꯅꯪ ꯍꯥꯏꯕꯗꯗꯒꯤ ꯀꯤꯍꯣꯑꯦ ꯆꯦꯡꯈ꯭ꯔꯅꯤꯌꯦ
ꯎꯝ ꯑꯗꯨꯅꯦ ꯑꯩꯁꯨꯅꯦ ꯍꯌꯦꯡ ꯂꯨꯍꫭꯟ ꯍꯌꯦꯡ ꯅꯨꯄꯤ ꯆꯦꯕꯁꯨ ꯌꯥꯏ ꯀ ꯍꯣꯔꯦꯟ ꯆꯩꯗꯁꯨ ꯌꯥꯏ ꯑ ꯄꯨꯟꯁꯤꯁꯦ ꯇꯝꯕ ꯉꯝꯕ ꯅꯠꯇꯦꯕ
ꯎꯝ
ꯎꯝ ꯁꯨꯃꯥꯏꯅ ꯇꯧꯕ ꯉꯥꯛꯇꯅꯦ ꯏꯆꯦ ꯆꯧꯕꯤꯁꯦ ꯊꯥꯖꯗꯅ ꯌꯥꯝ ꯁꯦꯡꯅꯒ ꯂꯩꯔꯝꯃꯦꯀꯣ
ꯑꯩꯕꯨꯅ ꯑꯄꯥꯝꯕ ꯇꯥꯞꯇꯥ
ꯑꯁ ꯑꯗꯨꯅꯦ ꯅꯨꯄꯤꯗꯤ ꯁꯦꯡꯅ ꯂꯩꯒꯗꯕꯅꯦ ꯅꯨꯄꯤꯗꯨꯅꯦ ꯁꯨꯃꯥꯏꯅ ꯍꯥꯏꯌꯦ ꯃꯣꯏꯒꯤ ꯍꯥꯟꯅꯒꯤ ꯋꯥꯔꯤ ꯋꯥ ꯑꯗꯨꯃꯥꯏꯅ ꯂꯩꯌꯦꯕ ꯄ꯭ꯔꯣꯚꯞꯇ ꯅꯨꯄꯤꯗꯤ ꯅꯣꯡ ꯅꯣꯡꯃꯗ ꯇꯔꯦꯠꯔꯛ ꯁꯨꯅ ꯄꯪꯉꯦ ꯍꯥꯏ ꯑꯗꯨꯕꯨ ꯆꯨꯝꯕ꯭ꯔꯥ ꯈꯪꯗꯦ
ꯍꯪꯂ ꯍꯥꯏꯁꯤ
ꯑꯗꯨꯃꯥꯏꯅ ꯍꯥꯏꯌꯦ ꯏꯗꯤ ꯈꯪꯗꯦꯀꯣ ꯁꯨꯃꯥꯏꯅ ꯇꯧꯕ꯭ꯔꯥ ꯁꯤꯅꯤ ꯅꯣꯡꯃꯗ ꯅꯣꯡꯃꯗ ꯅꯨꯄꯤꯁꯨ ꯇꯔꯦꯠꯂ ꯄꯪꯉꯦ ꯍꯥꯏ
ꯀꯔꯤꯒꯤ ꯑꯗꯨꯃꯥꯏꯅ ꯍꯥꯏꯕꯤꯕ꯭ꯔꯥ ꯅꯨꯡꯉꯥꯏꯇꯦ
ꯑ ꯄꯪꯕꯩ ꯌꯔꯝꯃꯅꯦ ꯑꯗꯨ ꯑꯩ ꯈꯪꯗꯦ
ꯑꯗꯨꯃꯥꯏꯅ ꯍꯥꯏ ꯌꯥꯗꯦ ꯅꯨꯄꯤꯕꯨ
ꯑꯗ ꯑꯗꯨꯒꯤ ꯃꯇꯥꯡꯗ ꯏꯆꯦꯆꯤꯅ ꯀꯔꯤ ꯈꯟꯒꯦ ꯕ꯭ꯔꯥ ꯌꯥꯅꯤꯡꯕ꯭ꯔꯥ ꯌꯥꯅꯤꯡ ꯌꯦ
ꯌꯥꯅꯤꯡꯗꯦ ꯌꯥꯅꯤꯡꯗꯦ ꯀꯩꯁꯨ ꯌꯥꯅꯤꯡꯗꯦ ꯎꯝ
ꯅꯪ ꯌꯥꯗ ꯇꯕ꯭ꯔ ꯍꯣꯏꯅꯦ ꯍꯟꯗꯛ ꯃꯇꯝꯗꯗꯤ ꯅꯨꯄꯤꯅ ꯂꯣꯏꯅ ꯍꯩꯕ ꯉꯥꯛꯇꯅꯦꯀꯣ
ꯎꯝ ꯅꯨꯄꯥꯅ ꯇꯧꯕ ꯂꯣꯏ ꯅꯨꯄꯤꯅ ꯇꯧꯕ ꯉꯝꯃꯦ ꯅꯠꯇ꯭ꯔꯥ
ꯄ꯭ꯔꯦꯁꯤꯗꯦꯟꯒ ꯍꯧꯖꯤꯛ ꯄꯥꯏꯔꯤꯕ ꯄ꯭ꯔꯦꯁꯤꯗꯦꯟꯒ ꯅꯨꯄꯤ ꯉꯥꯛꯇꯅꯦꯕ
ꯏ ꯉꯥꯛꯇꯅꯦ ꯄꯥꯏꯃꯤꯅꯤ
ꯎꯝ ꯍꯣꯏ ꯍꯣꯏ ꯑꯗꯨꯅꯦ ꯅꯨꯄꯤꯁꯦ ꯍꯟꯊꯟꯅ ꯌꯦꯡꯕ ꯌꯥꯗ꯭ꯔꯦꯕ ꯂꯥꯁꯇ ꯅꯨꯄꯤꯅ ꯑꯩꯈꯣꯏ ꯄ꯭ꯔꯤꯊꯤꯕꯤꯁꯦ ꯅꯨꯄꯤꯅ ꯄꯥꯏꯔꯛꯀꯗꯣꯏꯅꯤ ꯌꯦꯡꯉꯨꯀꯣ ꯆꯍꯤ ꯆꯥꯝꯃ ꯆꯅꯤ ꯂꯩꯔꯒꯗꯤ ꯑꯁ ꯁꯣꯏꯗ꯭ꯔꯕꯅꯦ ꯁꯤꯗꯤ
ꯆꯥꯃ ꯆꯅꯤ ꯍꯥꯏꯒꯅꯨꯗ ꯈꯔ ꯂꯩꯔꯗꯤ ꯑꯗꯨꯝ
ꯑꯣꯏ ꯅꯨꯄꯤꯗꯤ ꯀꯩꯅꯣ ꯇꯧꯋꯦꯕ ꯅꯨꯄꯤꯁꯦ ꯁꯤꯡꯉꯦꯕꯀꯣ ꯍꯥꯏꯗꯤ ꯊꯕꯛ ꯑꯣꯏꯅ ꯄꯥꯡꯊꯣꯛꯄꯗꯣ ꯈꯔ ꯋꯥꯠꯄꯒꯤꯅꯦꯕ ꯅꯨꯄꯤꯁꯤꯡꯗꯣ ꯅꯨꯄꯤꯅ ꯁꯤꯡꯕ ꯉꯥ ꯇꯅꯤ ꯏꯃꯨꯡꯗꯁꯨ ꯅꯨꯄꯤꯒꯤ ꯀꯣꯛꯇꯅ ꯍꯤꯡꯕ ꯉꯥꯛꯇꯅꯤ ꯅꯨꯄꯥꯗꯤ ꯅꯨꯄꯥꯗꯤ ꯑꯄꯪꯕ ꯊꯧꯅꯥꯗꯤ ꯂꯩꯕꯀꯣ ꯑꯄꯪꯕꯅꯦꯕ ꯊꯧꯅꯥꯗꯤ ꯂꯩꯕ ꯑꯗꯨ ꯉꯥꯇꯅꯦ ꯄ꯭ꯔꯤꯊꯤꯕꯤꯗꯨꯀꯣ ꯇꯥꯕ ꯅꯨꯄꯤꯅ ꯑ ꯅꯨꯄꯤꯅ ꯑꯗꯨꯝ ꯄꯨ ꯄꯥꯏꯔꯗꯤ ꯅꯨꯄꯥ ꯅꯠꯇꯕ ꯑꯁꯤ ꯋꯔ ꯋꯥꯔ ꯊꯣꯛꯏꯕ ꯑꯗꯨꯒꯨꯝꯕ ꯁꯨꯛꯊꯣꯛ ꯊꯣꯛꯑꯣꯏꯌꯦ
ꯎꯝ
ꯎꯝ ꯑꯗ ꯅꯨꯄꯤꯗꯤ ꯎꯝ